ꯇꯥꯕ꯭ꯔꯣ ꯑꯥ ꯊꯕꯛ ꯆꯤꯟꯕ ꯅꯨꯄꯥ
ꯑꯁ ꯎꯄꯥꯏ ꯂꯩꯇꯦ ꯑꯩꯈꯣꯏꯗꯤ
ꯎꯝ ꯀꯔꯤ ꯊꯕꯛ ꯇꯧꯕ꯭ꯔꯣ ꯅꯪꯗꯤ
ꯑꯁ ꯁꯤ ꯑꯩꯈꯣꯏ ꯇꯣꯏꯂꯦꯠ ꯋꯦꯁꯇ꯭ꯔꯔꯟ ꯇꯣꯏꯂꯦꯠꯇꯣ
ꯑꯣ
ꯑꯗꯨ ꯐꯖꯅ ꯆꯠꯇꯕꯒꯤ ꯃꯤꯁꯇ꯭ꯔꯤ ꯃꯤꯁꯇ꯭ꯔꯤ ꯀꯧꯕ ꯂꯥꯛꯄ
ꯑꯣ ꯑꯣ
ꯎꯄꯥꯏ ꯂꯩꯇꯦꯅꯦ ꯑꯩꯈꯣꯏ ꯍꯧꯖꯤꯛ ꯅꯨꯄꯥꯇ ꯑꯃꯛꯈꯛꯇ ꯂꯩꯕꯅꯤꯅꯀꯣ ꯏꯊꯟꯇ
ꯑꯣ
ꯏꯌꯥꯝꯕꯗꯤ ꯌꯨꯝꯗ ꯂꯩꯇꯦ ꯃꯥꯗꯤ ꯑꯥ ꯆꯠꯈ꯭ꯔꯦ
ꯎꯝ ꯎꯝ
ꯀꯩꯗꯔꯝꯃꯤꯅꯣ ꯅꯪꯗꯤ
ꯑꯩꯗꯤ ꯐꯃꯨꯡꯗ ꯂꯩꯥꯏꯔꯦ ꯉꯔꯥꯡꯗꯣ ꯐꯖꯥꯅ ꯇꯨꯝꯗꯕꯒꯤꯀꯣ ꯇꯨꯝꯅꯤꯡꯕꯅ ꯂꯣꯏꯔꯦ ꯑꯩꯗꯤ ꯑꯩ ꯀꯣꯛꯁꯨ ꯀꯩꯅꯣꯝ ꯇꯧꯋꯦꯕ
ꯑꯥ ꯀꯣꯛ ꯆꯤꯛꯄ꯭ꯔꯣ
ꯎꯝ ꯍꯥꯏꯍꯥ ꯊꯕꯛ ꯆꯤꯟꯕꯗꯤ ꯐꯩꯌꯦꯗ ꯊꯕꯛ ꯂꯩꯗꯕꯤꯗ ꯂꯩꯕꯕꯁꯤ ꯐꯠꯇꯦ ꯍꯂꯣ ꯍꯂꯣ ꯇꯥꯕ꯭ꯔꯣ ꯇꯥꯗꯦ ꯃꯈꯣꯟ ꯇꯥꯗꯦ ꯍꯜꯂꯣ